ꯍꯜꯂꯣ
ꯍꯜꯂꯣ
ꯅꯨꯡꯉꯥꯏꯔꯤꯕ꯭ꯔꯣ
ꯅꯨꯡꯉꯥꯏꯔꯤꯌꯦ
ꯀꯩꯗꯧꯔꯤꯒꯦ ꯍꯧꯖꯤꯛꯇꯤ
ꯁꯣꯝꯁꯦ ꯑꯩꯕꯨ ꯈꯪꯕ ꯃꯥꯜꯂꯤꯅꯦ
ꯑꯩꯔꯣ
ꯍꯣꯏ
ꯅꯪꯒꯤ ꯃꯤ ꯈꯪꯉꯦ ꯍꯣꯏ
ꯅꯨꯡꯉꯥꯏꯔꯤꯕꯣ ꯍꯪꯕꯤ ꯈꯪꯕ꯭ꯔꯥ ꯍꯥꯏꯅ ꯈꯟꯕꯗ
ꯑꯗꯨ ꯅꯪꯒꯤ ꯃꯁꯛꯗꯤ ꯈꯪꯗꯦ ꯑꯗꯨ ꯀꯣ ꯑ
ꯑꯩꯒꯤ ꯃꯤꯡ ꯈꯪꯕ
ꯅꯪꯒꯤ ꯃꯤꯟ ꯈꯪꯉꯦꯕ
ꯑꯣ ꯍꯟꯅ ꯇꯥꯈ꯭ꯔꯕ ꯅꯠꯇ꯭ꯔꯒ ꯉꯁꯤ ꯈꯪꯕꯗ ꯉꯥꯏꯔꯤꯕꯅꯤ
ꯇꯥꯏꯌꯦ
ꯍꯥꯟꯅ ꯇꯥꯈ꯭ꯔꯦ
ꯑꯥ
ꯑꯣ ꯑꯗꯨꯗꯤ ꯈꯪꯕ ꯌꯥꯏ ꯅꯪꯉꯕ
ꯑꯣ
ꯐꯥꯒꯤ ꯇꯧꯕ꯭ꯔꯥ ꯀꯩꯗꯔ ꯇꯧꯕ꯭ꯔꯣ ꯅꯪ ꯁꯤꯕꯨ
ꯅꯠꯇꯦ. ꯑꯁꯦꯡꯕꯩꯅꯦ
ꯀꯗꯥꯔ ꯃꯜꯂꯦꯗꯥ
ꯑꯁꯦꯡꯕꯒꯤꯅꯦ ꯑꯗꯨꯒꯤ ꯀꯩꯅꯣ ꯀꯣꯜ ꯇꯧꯔꯛꯏꯅꯦ ꯈꯪꯗ꯭ꯔꯣ
ꯑꯣ ꯑꯦ ꯌꯥꯏ ꯊꯖꯩ ꯊꯖꯩ
ꯆꯥꯛ ꯆꯥꯔꯕꯣ
ꯆꯥꯈꯔꯦ ꯆꯥꯈꯔꯦ
ꯑꯣ ꯀꯔꯤ ꯃꯊꯦꯜ ꯆꯥꯔꯕꯣ ꯉꯁꯤꯗꯤ
ꯁꯨꯝꯒꯤ ꯃꯈꯣꯟꯁꯤ ꯇꯥꯒꯨꯝ ꯂꯥꯛꯀꯨꯝ ꯈꯪꯒꯨꯝ ꯂꯥꯛꯀꯨꯝ ꯇꯧꯔꯛꯏꯕꯣ
ꯑꯩꯔꯣ
ꯍꯣꯏ
ꯍꯁ ꯉꯥꯏꯈꯣ ꯑꯩ ꯐꯖꯅ ꯈꯟꯈꯤꯒꯦ ꯁꯣꯝꯒꯤ ꯑꯃꯨꯛ ꯃꯈꯣꯟꯁꯦ ꯇꯥꯈ꯭ꯔꯦ
ꯑ ꯑꯩꯗꯤ ꯈꯪꯗꯦꯀꯣ
ꯆꯥꯔꯕꯣ
ꯆꯥꯔꯦ ꯉꯁꯥꯏꯅ ꯆꯇꯣꯈꯔ꯭ꯦꯗꯥ
ꯉꯟꯂꯦꯍꯦ
ꯈꯨꯟꯗ ꯂꯩꯔꯣ ꯀꯃꯥꯏ ꯀꯥꯏꯗ ꯂꯩꯔꯣ
ꯃꯄꯥꯟ ꯂꯝꯗ ꯂꯩꯌꯦ ꯃꯄꯥꯟ ꯂꯝꯗ
ꯑꯣ ꯅꯨꯡꯉꯥꯏꯔꯝꯅꯤ ꯑꯗꯨꯗꯤ
ꯎꯝ ꯅꯨꯡꯉꯥꯏꯔꯦ
ꯌꯥꯝ ꯐꯩꯌꯦ
ꯅꯪꯗꯤ
ꯑꯩꯗꯤ ꯈꯨꯟꯗ ꯂꯩꯗ
ꯈꯨꯟꯗ ꯂꯩꯌꯦ
ꯎꯝ
ꯈꯨꯟꯗ ꯂꯩꯕꯁꯤ ꯅꯨꯡꯉꯥꯏꯕ꯭ꯔꯣ
ꯈꯨꯟꯗ ꯂꯩꯌꯦꯕꯗꯣ ꯎꯝ ꯅꯨꯡꯉꯥꯏꯇꯕ꯭ꯔꯣ ꯅꯣꯏꯒꯤꯗꯤ ꯑꯩꯒꯤꯗꯤ ꯑꯗꯨꯝ ꯅꯨꯡꯉꯥꯏꯗ
ꯑꯁ ꯈꯨꯟꯗ ꯂꯩꯕꯕꯨ ꯍꯦꯟꯅ ꯅꯨꯡꯉꯥꯏꯕ ꯂꯩꯇꯦꯗ ꯀꯗꯥꯏꯗꯅꯣ
ꯑꯗꯨꯏ ꯑꯗꯨ ꯀꯩ ꯍꯪꯉꯛꯏꯅꯣ ꯑꯗꯨꯗꯤ
ꯑꯗꯨꯗꯤ ꯅꯨꯡꯉꯥꯏꯕ꯭ꯔꯣ ꯍꯪꯕꯅꯤꯅ ꯅꯪꯗꯤ ꯅꯨꯡꯉꯥꯏꯕ꯭ꯔꯥ ꯍꯥꯏꯕꯗꯣ ꯍꯥꯏꯕꯗꯤ ꯃꯤ ꯃꯤꯒꯤ ꯋꯥꯈꯜꯁꯤ ꯑꯗꯨꯝ ꯃꯥꯟꯅꯗꯦꯗꯅ
ꯑꯥ ꯁꯦꯡꯕ ꯎꯝ
ꯑꯗꯣ ꯅꯪꯁꯨ ꯀꯗꯔ ꯌꯥꯝ ꯍꯩꯔꯝꯕꯁꯨ ꯀꯅꯥꯅ ꯈꯪꯕ
ꯑꯦ ꯑꯁꯦꯡꯕꯅꯦ ꯑꯩꯗꯤ ꯈꯨꯅꯨꯡꯉꯥꯏ ꯇꯧꯋꯦ
ꯎ
ꯎꯝ ꯆꯠ ꯀꯔꯤ ꯊꯕꯛ ꯆꯠꯇꯦꯗ ꯀꯔꯤ ꯃꯊꯦꯜ ꯆꯥꯒꯦ
ꯑ ꯃꯥꯏꯔꯦꯟ ꯃꯅꯥ ꯆꯥꯏ ꯉꯁꯤ
ꯃꯥꯏꯔꯦꯟ ꯃꯅꯥ ꯑ ꯃꯥꯏꯔꯦꯟ ꯃꯅꯥꯗꯣ ꯍꯥꯎꯕꯅꯤꯅꯦ ꯆꯥꯅꯤꯡꯉꯤꯅꯦ
ꯆꯥꯅꯤꯡꯉꯗꯤ ꯂꯧꯔꯒ ꯆꯥꯎꯑꯣ
ꯄꯥꯟꯗꯝꯗꯨ
ꯑꯗꯨ ꯀꯩꯅꯣ ꯑꯗꯨꯁꯨ ꯗꯨꯀꯥꯟ ꯂꯩꯕꯅꯤꯅ ꯑꯗꯨ ꯃꯅꯥ ꯃꯅꯥ ꯑꯃꯝꯕ
ꯐꯪꯗꯕꯗꯨ ꯐꯪꯗꯕꯗꯨ
ꯀꯃꯥꯏꯅ ꯐꯪꯗ꯭ꯔꯥꯅꯣ ꯑꯗꯨꯗ ꯑꯗꯨꯝ ꯐꯪꯕꯗꯣ ꯃꯄꯥꯥꯟꯗꯨꯁꯨ ꯑꯁ
ꯎ
ꯗꯨꯀꯥꯟ ꯀꯩꯅꯣ ꯑꯥ ꯑꯥ ꯌꯥꯔꯦ ꯐꯪꯗ꯭ꯔꯗꯤ ꯈꯪꯗ꯭ꯔꯦ
ꯐꯪꯗꯦ
ꯅꯣꯏ ꯅꯣꯏ ꯈꯨꯟꯗ ꯑꯃꯨꯛ ꯂꯥꯛꯑꯀꯥꯟꯗ ꯐꯖꯅ ꯆꯥꯔꯣ ꯑꯗꯨꯗꯤ
ꯅꯪꯒꯤ ꯃꯈꯣꯟꯁꯤ ꯌꯥꯝ ꯐꯖꯩꯌꯦꯀꯣ
ꯀꯩꯒꯤꯅꯣ
ꯅꯪꯒꯤ ꯃꯈꯣꯟꯁꯤ ꯌꯥꯝ ꯐꯖꯩꯌꯦ ꯅꯨꯄꯤ ꯂꯩꯁꯥꯕꯤ ꯌꯥꯝ ꯊꯣꯛꯏ
ꯑꯁ ꯂꯩꯁꯥꯕꯤ ꯂꯩꯁꯥꯕꯤ ꯑꯣꯏꯕꯤꯅꯦ ꯀꯩꯅꯣ
ꯑꯗꯨꯅꯤ ꯑꯉꯥꯡ ꯑꯣꯏꯔꯤꯕ ꯃꯥꯜꯂꯦ ꯃꯈꯣꯟꯁꯦ
ꯑ ꯑꯩꯒꯤ ꯅꯠꯇꯦ ꯅꯠꯇꯦ ꯑꯥ ꯑꯩꯒꯤ ꯃꯈꯣꯟꯗꯣ ꯈꯔ ꯄꯤꯛꯄꯒꯤꯅꯦꯕ ꯑꯗꯣ ꯑꯩꯗꯤ ꯍꯟꯅꯨꯕꯤꯅꯦꯕꯀꯣ
ꯍꯟꯅꯨꯕꯤꯅꯦꯕ ꯑꯁ ꯑꯗꯨꯗꯤ ꯕꯤꯠ ꯌꯥꯎꯗ꯭ꯔꯦ
ꯃꯈꯣꯏ ꯃꯈꯈꯣꯏꯒꯗ ꯇꯥꯎ
ꯃꯧꯔꯣ
ꯅꯠꯇꯦ ꯀꯥꯏꯗꯩ
ꯑꯣꯏꯔꯝꯃꯗꯨꯅ ꯅꯪ ꯑꯩꯗꯤ ꯄꯥꯈꯪꯅꯤꯀꯣ ꯍꯥꯏ ꯍꯧꯖꯤꯛ ꯁꯦꯡꯅ ꯍꯥꯏꯕꯤꯔꯒꯦ ꯑꯩꯗꯤ ꯄꯥꯈꯪꯅꯤ ꯅꯨꯄꯤ ꯊꯤꯗ꯭ꯔꯤ
ꯑꯩꯁꯨ ꯑꯩꯁꯨ ꯂꯩꯁꯥꯕꯤꯅꯦ ꯑꯩꯁꯨ ꯂꯨꯍꯣꯡꯗ꯭ꯔꯤꯌꯦꯗ
ꯎ ꯀꯝ ꯀꯥꯟ ꯍꯣꯡꯅꯤ
ꯉꯁꯤ
ꯑꯩꯕꯨ ꯉꯥꯏꯔꯝꯃꯣꯗꯅ
ꯍ ꯉꯁꯤ ꯂꯥꯛꯑꯒꯦ ꯅꯪꯒꯤ ꯌꯨꯝꯗ ꯂꯥꯛꯑꯒ ꯉꯥꯏꯔꯒ ꯂꯩ ꯑꯒꯦꯀꯣ
ꯄꯨꯡ ꯀꯌꯥꯗ ꯂꯥꯛꯀꯦ ꯍꯥꯏꯕ꯭ꯔꯣ
ꯍꯧꯖꯤꯛ ꯆꯠꯄ ꯍꯧꯔꯗꯧꯔꯦ
ꯂꯥꯎ ꯂꯥꯎ ꯉꯁꯤꯗꯤ ꯕꯣꯜ ꯌꯦꯡꯕꯔꯣ
ꯑꯩ ꯕꯣꯜ ꯌꯦꯡꯗ꯭ꯔꯤꯌꯦ
ꯀꯔꯤ ꯀ ꯔꯣꯅꯥꯜꯗꯣ ꯃꯦꯁꯤꯔꯣ ꯅꯦꯃꯔ ꯔꯣ ꯑꯦꯕꯥꯄꯦꯔꯣ
ꯃꯤ ꯂꯣꯏꯅꯅꯦ ꯑꯁ ꯅꯣꯏꯗꯤ ꯇꯣꯉꯥꯟ ꯇꯣꯉꯥꯟ ꯀꯩꯅꯣ ꯅꯨꯄꯥꯁꯤꯡꯗꯤ ꯑꯉꯛꯄꯅꯤꯀꯣ ꯑꯩꯁꯦ ꯅꯣꯛꯄꯨ ꯅꯣꯛꯅꯤꯡꯉꯤꯍꯦ
ꯀꯩꯒꯦ
ꯃꯥꯅ ꯃꯥꯒꯤ ꯃꯥꯒꯤ ꯀꯩꯅꯣ ꯇꯧꯔꯒ ꯈꯠꯅꯕꯁꯨ ꯌꯥꯎꯋꯦ
ꯑꯗꯨ ꯅꯨꯡꯉꯥꯏꯕꯅꯤꯅꯦ
ꯅꯣꯛꯅꯤꯡꯉꯍꯦ ꯑ ꯃꯥꯗꯣ ꯃꯥꯗꯣ ꯉꯝꯗꯔꯥꯗꯤ ꯁꯤꯔꯅꯦ ꯍꯥꯏꯔꯒ ꯇꯨꯀ ꯆꯩꯌꯦ ꯏꯁ ꯀꯥꯞꯔꯒꯁꯨ ꯂꯩꯌꯦ ꯑ ꯅꯪꯁꯨ ꯀꯥꯞꯄ꯭ꯔꯣ
ꯀꯞꯇꯦꯗꯥ ꯑꯩꯗꯤ ꯑꯩꯗꯤ ꯅꯨꯄꯥꯅ ꯀꯞꯇꯦ ꯅꯨꯄꯥꯗꯤ ꯀꯞꯄ ꯍꯧꯅꯗꯦ ꯑꯩꯗꯤ ꯁꯨꯀꯞ ꯀꯞꯇꯦ ꯀꯌꯥꯃꯨꯛ ꯀꯌꯥꯃꯨꯛ ꯏꯃꯣꯁꯅꯦꯜ ꯑꯣꯏꯔꯁꯨ ꯁꯨ ꯀꯞ ꯀꯞꯇꯦꯗꯤ
ꯏꯁ ꯅꯨꯄꯥ ꯑꯣꯏꯔꯗꯨꯅꯦ ꯌꯥꯝꯅ ꯀꯞꯄꯗꯣ ꯑꯦꯁ ꯃꯣꯏꯒꯤ ꯀꯩꯅꯣ ꯑꯞꯗꯦꯠ ꯇꯧꯔꯒ ꯑꯁ
ꯎꯝ ꯅꯨꯄꯤꯒꯤ ꯇꯥꯏꯞꯇ ꯅꯨꯄꯤꯒꯤ ꯇꯥꯏꯞꯇ ꯑꯩꯈꯣꯏꯗꯤꯁꯨ ꯀꯞ ꯀꯞꯇꯤ ꯔꯣꯅꯥꯜ ꯅꯥꯜꯂꯨꯡꯗꯣꯁꯤ ꯌꯥꯝ ꯀꯞꯄꯜꯂꯤꯅꯤ ꯑꯃꯔꯣꯝꯗꯀꯣ ꯅꯝꯕꯗꯤꯗꯤ ꯗ ꯅꯨꯡꯉꯥꯏꯕ ꯉꯝꯗ꯭ꯔꯗꯤ ꯀꯞꯄ ꯎꯔꯣꯡꯗ
ꯉꯝꯗ꯭ꯔꯗꯤ ꯀꯞ ꯀꯞꯀꯅꯤꯅ ꯅꯪꯒꯤꯗꯨꯁꯨ ꯉꯝꯗ꯭ꯔꯗꯤ ꯀꯞꯀꯅꯤ ꯅꯪ ꯍꯣꯔꯦꯟ ꯁꯥꯟꯅꯒꯅꯤ ꯍꯥꯏꯕ ꯅꯠꯇ꯭ꯔꯣ
ꯍꯣꯔꯦꯟꯗꯤ ꯑꯥꯔꯖꯦꯟꯇꯤꯅꯥꯒꯤꯅꯤ ꯑꯩꯗꯤ ꯌꯦꯡꯂꯡꯉꯣꯏ ꯑꯥꯔꯖꯦꯟꯇꯤꯅꯥ ꯐꯦꯟꯁ ꯅꯠꯇꯦ
ꯅꯪꯗꯤ ꯀꯅꯥꯅꯣ ꯑꯗꯨꯗꯤ
ꯑꯗꯨꯗꯤꯕꯅꯥꯗꯣ ꯐꯦꯟꯁꯅꯤ
ꯑ
ꯑ ꯀꯩꯗꯧꯔꯦ ꯅ ꯁꯨꯔꯣ ꯌꯦꯡꯂꯣꯏ ꯑꯩꯗꯤ ꯑꯥꯔꯖꯦꯟꯇꯤꯅꯥ ꯌꯦꯡꯗꯦ ꯃꯇꯝ ꯂꯩꯇꯦꯗ ꯀꯗꯥꯏꯗꯒꯤ ꯑꯥꯔꯖꯦꯟꯇꯤꯅꯥꯒꯤ ꯀꯔꯤꯗꯧꯅꯤꯉꯥꯏ ꯌꯦꯡꯕ꯭ꯔꯣ
ꯄꯨꯡ ꯑꯍꯨꯝꯗꯔꯣ
ꯄꯨꯡ ꯑꯍꯨꯝꯗꯅꯤ ꯍꯥꯏꯌꯦ ꯍꯣꯏ ꯌꯦꯡꯒ꯭ꯔꯣꯟ ꯂꯩ ꯁꯥꯕꯤ ꯅꯪ
ꯑ ꯩꯌꯦꯡꯗꯦ
ꯅꯪꯒꯤ ꯃꯈꯣꯟꯁꯦ ꯌꯥꯝ ꯐꯖꯩꯌꯦ ꯃꯁꯛꯁꯨ ꯐꯖꯒꯗꯧꯕ ꯃꯥꯜꯂꯦ
ꯑꯩꯁ ꯃꯈꯣꯟ ꯐꯖꯕꯁꯤꯡꯗꯣ ꯑ ꯎꯝ ꯀꯩꯅꯣ ꯃꯁꯛ ꯊꯤꯌꯦ ꯍꯥꯏꯌꯦ
ꯑꯥ ꯃꯁꯛ ꯊꯤꯑꯦ ꯑꯗꯨꯃꯥꯏꯅ ꯍꯥꯏꯕꯁꯤꯡꯁꯦ ꯃꯁꯛ ꯐꯖꯕꯅꯦ
ꯑꯦ ꯑꯗꯨꯃꯥꯏ ꯅꯠꯇꯦ
ꯃꯥꯏꯅꯅꯤ
ꯈꯪꯗ꯭ꯔꯒ
ꯅꯪ ꯒꯥꯡꯃꯩꯔꯣ
ꯅꯠꯇꯦ
ꯇꯨꯏꯄꯥꯏ
ꯅꯠꯇꯦ
ꯑꯥꯢ ꯈꯪꯏ ꯑꯩ ꯅꯪ ꯅꯤꯡꯃꯥꯏꯅꯤ
ꯅꯤꯌꯨꯃꯥꯢ
ꯍꯣꯏ
ꯅꯠꯇꯦ ꯀꯥꯗꯥꯏꯗꯩ
ꯒꯥꯡꯃꯩ ꯍꯥꯏꯕꯗꯤ ꯑꯗꯨ ꯑꯅꯤꯗꯣ ꯑꯗꯣ ꯑꯅꯤꯗ ꯀꯗꯥꯏꯗ ꯀꯗꯥꯏꯗꯔꯣꯕ ꯍꯥꯏꯕꯗꯤ ꯖꯁ ꯑꯥꯏ ꯃꯤꯟ
ꯅꯪ ꯏꯁ ꯑꯩ ꯀꯩ ꯅꯣꯢ ꯑꯁ ꯏꯃꯥꯟꯅꯕꯤ ꯑꯃ ꯂꯩꯌꯦ
ꯍꯥꯏꯌꯣ ꯍꯥꯏ
ꯏꯃꯥꯟꯅꯄꯤ ꯗꯣꯟꯗꯨ ꯈꯪꯕ꯭ꯔꯥ
ꯈꯪꯉꯦ ꯈꯪꯉꯦ
ꯑꯗꯣ ꯃꯥꯒꯤ ꯃꯃꯥꯟꯅꯕꯤꯅꯦꯕ
ꯒꯥꯡꯃꯩ ꯄꯔꯇꯤ ꯅꯤꯅꯦ ꯑꯗꯨꯗꯤ ꯀꯣ
ꯒꯥꯡꯃꯩ ꯅꯠꯇꯦ ꯗꯣꯟꯗꯣ ꯒꯥꯡꯃꯩ ꯅꯠꯇꯦ
ꯒꯥꯡꯃꯩꯁꯤꯡꯁꯦ ꯃꯆꯤꯟ ꯌꯥꯝ ꯀꯜꯂꯦꯅꯦ
ꯑꯦ ꯑꯩꯗꯤ ꯒꯥꯡꯃꯩ ꯅꯠꯇꯦ
ꯑꯣ ꯇꯨꯋꯥꯟ ꯃꯃꯤꯡ ꯄꯟꯕ ꯌꯥꯗꯦ ꯍꯥꯏꯕꯅꯤ ꯀꯔꯤꯒꯤ ꯄꯟꯕ꯭ꯔꯣ
ꯈꯪꯗꯦ ꯅꯪꯅ ꯍꯥꯏꯗꯕ ꯀꯩꯅꯣ ꯈꯪꯗꯕꯒꯤ ꯍꯥꯏꯔꯛꯏꯅꯦ
ꯎꯝ ꯑꯗꯣ ꯁꯣꯔꯠꯀꯠ ꯑꯗꯨ ꯀꯔꯤ ꯂꯩꯗꯅ ꯗꯔꯤꯛꯁ ꯀꯥꯞꯄ ꯌꯥꯏꯗꯅ ꯅꯪ
ꯁꯤꯏꯁ
ꯅꯪ ꯃꯥꯒꯤ ꯃꯃꯥꯟꯅꯕꯤꯅꯦꯕ
ꯅꯠꯇꯦ ꯐꯥꯒꯤ ꯇꯧꯕꯅꯤ
ꯂꯦꯡꯒꯥꯔꯣ ꯅꯣꯏ ꯂꯦꯡꯒꯥꯔꯣ
ꯎꯝ
ꯅꯣꯏꯔꯣꯟꯗꯤ ꯑꯉꯥꯡ ꯌꯥꯝ ꯃꯥꯜꯂꯤꯅ ꯃꯈꯣꯟꯗꯤ
ꯄꯤꯛꯄꯒꯤꯅꯦ ꯍꯥꯏꯗ꯭ꯔꯣ
ꯃꯈꯣꯟꯗꯤ ꯑꯉꯥꯡ ꯃꯆꯥ ꯃꯥꯂꯤꯍꯦ ꯆꯍꯤ ꯇꯔꯥ ꯅꯤꯄꯥꯟ ꯇꯔꯥ ꯃꯥꯄꯟꯒꯤ ꯑꯉꯥꯡ ꯃꯥꯂꯤꯀꯣ
ꯇꯔꯥꯅꯤ ꯇꯔꯥ
ꯌꯥꯗꯤꯀꯣ ꯁꯤꯅ ꯍꯦꯟꯅ ꯅꯨꯡꯉꯥꯏ ꯑꯩꯗꯤ ꯃꯈꯣꯟ ꯁꯨꯃꯥꯏꯅ ꯑꯉꯥꯡ ꯃꯥꯟꯕꯁꯤꯡꯅ ꯅꯨꯡꯉꯥꯏ ꯑꯁ ꯑꯍꯟ ꯃꯥꯟꯕꯗꯨꯗꯤ ꯕꯤꯠ ꯌꯥꯎꯗꯦꯕ
ꯑꯦꯁ ꯑꯍꯟ ꯑꯍꯟ ꯃꯥꯟꯕꯒꯤ ꯑꯝ ꯀꯩꯅꯣ ꯃꯣꯏꯒꯤ ꯈꯨꯟꯖꯦꯜꯁꯨ ꯂꯩꯕ꯭ꯔꯣ
ꯍꯣꯏ ꯑꯁ ꯃꯧ ꯑꯩꯗꯤ ꯅꯍꯥꯟ ꯃꯧ ꯑꯃꯒ ꯋꯥꯔꯤ ꯁꯥꯟꯅꯩꯌꯦꯕꯀꯣ
ꯎꯝ
ꯑꯗ ꯃꯥꯅ ꯑꯩꯗꯤ ꯏꯆꯥ ꯂꯩꯔꯦ ꯍꯥꯏꯗꯤ ꯑꯩꯅ ꯂꯩꯆꯥꯕꯤꯔꯣ ꯍꯥꯏꯔꯒ ꯑꯩꯗꯤ ꯏꯆꯥ ꯂꯩꯔꯦ ꯍꯥꯏ ꯊꯝꯃꯒꯦ
ꯊꯨꯃꯜꯂꯦ ꯑꯗꯨꯗꯤ
ꯂꯩꯇꯕ ꯂꯩꯇꯕꯗ ꯃꯧ ꯈꯥꯏꯔꯒ ꯂꯩꯕꯤ ꯇꯥꯏꯃꯤꯡ ꯃꯇꯝ ꯐꯪꯗꯦꯕ ꯑꯩ
ꯑꯦꯁ ꯑꯗꯨꯗꯤ ꯀꯩꯅꯣ ꯅꯪꯅ ꯐꯖꯅ ꯌꯦꯡꯉꯒ ꯇꯧꯕ ꯌꯥꯗ꯭ꯔꯣ
ꯈꯪꯗꯕ ꯃꯥꯅ ꯇꯧꯔꯛꯑꯣ ꯍꯥꯏꯕ ꯑꯗꯨꯒꯤ ꯇꯧꯕꯤꯕ ꯑꯩꯅ
ꯑꯣ
ꯑ ꯑꯩꯗꯤꯀꯣ ꯅꯪꯕꯨ ꯈꯪꯕꯒꯤ ꯑꯗꯨꯝ ꯎꯝ ꯑ ꯇꯧꯔꯛꯄꯅꯦ
ꯀꯃꯥꯏꯕꯨ ꯈꯪꯕ꯭ꯔꯣꯅꯦ
ꯅꯪꯒꯤ ꯃꯤꯡꯗꯣ ꯑꯗꯨꯝ ꯇꯥꯏꯌꯦꯕ
ꯀꯃꯥꯏꯅ ꯇꯥꯕꯣ ꯑꯩ ꯑꯩ ꯕꯤꯇꯦꯁꯁꯨ ꯅꯠ ꯅꯠꯇꯦ ꯖꯨꯝꯀꯨꯣꯛꯁꯨ ꯅꯠꯇꯦ ꯑꯗ ꯀꯃꯥꯏ ꯐꯥꯎ ꯑꯩꯒꯤ ꯃꯤ ꯇꯥꯕ꯭ꯔ ꯅꯪ
ꯑꯠꯑꯗꯨ ꯅꯪꯒꯤ ꯃꯤꯡꯗꯣ ꯌꯥꯝ ꯆꯠꯅ ꯆꯠꯂꯦꯕꯀꯣ ꯁꯤ ꯀꯩꯅꯣꯗ ꯑꯗꯨꯒꯤ ꯅꯣꯏ ꯈꯠꯅꯕ ꯀꯩ ꯀꯩꯅꯣ ꯑꯗꯨꯝ ꯇꯧꯕꯒꯤ ꯑꯗꯨ ꯑꯩ ꯊꯧꯔꯛꯄꯅꯦ
ꯍꯣꯏꯅꯦ ꯑꯩꯗꯤ ꯕꯤꯇꯦꯁꯁꯨ ꯅꯠꯇꯦ ꯑꯗꯨꯒ ꯅꯪꯗꯤ ꯕꯤꯇꯤ ꯑꯦꯁꯀꯤ ꯗꯥꯏ ꯍꯥꯔꯠ ꯐꯦꯟꯅꯤ ꯖꯤꯡ ꯀꯣ ꯎꯝ ꯅꯪ ꯅꯪ ꯅꯪ
ꯁꯤꯁ ꯀꯗꯥꯗꯒꯤ ꯑꯗꯨꯒꯨꯝꯕ ꯑꯗꯨꯒꯨꯝꯕ ꯑꯩꯗꯤ ꯆꯥꯛꯇꯦꯗꯥ
ꯅꯨꯄꯤꯁꯤꯡꯁꯦ ꯕꯤ ꯇꯤ ꯑꯦꯁ ꯉꯥꯛꯇꯪ ꯄꯥꯝꯕꯒꯤ ꯑꯩꯗꯤ ꯅꯨꯄꯤꯁꯨ ꯐꯪꯗ꯭ꯔꯦ
ꯏꯁ ꯐꯪꯁꯨ ꯐꯪꯂꯣꯏꯗꯕꯗ
ꯑꯗꯨꯅꯦ
ꯑꯩꯈꯣꯏꯗꯤ ꯑꯗꯨꯒꯨꯝꯕ ꯆꯥꯛꯁꯨ ꯆꯥꯛꯇꯦ ꯗ